ꯑꯣ
ꯇꯥꯕꯣ
ꯇꯥꯏꯦ ꯇꯌꯦꯦ ꯑꯦꯗꯣꯧꯔꯅꯣ ꯑꯁ ꯅꯨꯡꯉꯥꯏꯔꯦꯍꯦ ꯅꯪꯗꯤ ꯑꯩꯁꯨ ꯍꯤꯞꯄꯒ ꯂꯩꯕ
ꯍꯧꯖꯤꯛꯄꯣ ꯀꯔꯤꯝꯇꯛ ꯆꯥꯈ꯭ꯔꯒꯦ
ꯉꯁꯤ ꯌꯦꯟꯁꯥꯡꯔꯣ
ꯑꯥ
ꯉꯁꯤꯗꯤ ꯑꯩꯈꯣꯏꯗꯣ ꯆꯝꯐꯨꯠ ꯑꯃ ꯐꯨꯠꯂꯦ ꯀꯥꯡꯉꯧ ꯑꯃ ꯉꯧꯔꯦ ꯃꯣꯔꯣꯛ ꯃꯦꯠꯄ ꯑꯃ ꯇꯧꯔꯦ ꯑꯗꯨꯒ ꯇꯧꯔꯦ ꯅꯪꯗꯤ
ꯑꯦ ꯎꯇꯦꯛ ꯑꯃꯒ ꯀꯔꯤꯅ ꯑꯂꯨꯕ
ꯑꯂꯨ ꯍꯋꯥꯏ ꯑꯁ ꯌꯥꯝ ꯍꯥꯎꯋꯦꯀꯣ ꯏꯟꯁꯥꯡꯗꯤ ꯌꯥꯏꯅꯦ
ꯀꯩꯅꯣ ꯑꯩꯗꯤ ꯅꯪ ꯉꯔꯥꯡ ꯀꯩꯅꯣ ꯌꯦꯡꯕ꯭ꯔꯣ
ꯐꯨꯠꯕꯣꯜꯗ꯭ꯔꯥ ꯑꯁ ꯑꯩ ꯑꯩ ꯉꯔꯥꯡꯗꯣ ꯌꯥꯝ ꯍꯔꯥꯎꯕꯅ ꯂꯣꯏꯔꯦ ꯑꯩ ꯚꯖꯤꯗ ꯁꯞꯄꯣꯔꯠ ꯇꯧꯕꯅꯦꯕ ꯑꯗꯣ ꯑꯁ ꯂꯧꯕꯒ ꯆꯞ ꯃꯥꯟꯅꯈ꯭ꯔꯦ ꯑꯩꯅ ꯍꯔꯥꯎꯃꯟꯕꯗꯣ
ꯑꯁ ꯅꯪꯅ ꯑꯗꯨꯗ ꯍꯔꯥꯎꯕꯀꯣ ꯑꯩꯅ ꯁꯞꯄꯣꯔꯠ ꯇꯧꯕꯗꯣ ꯄꯣꯕꯗꯨꯅꯦꯕ
ꯑꯂꯣ ꯑ ꯑꯩ ꯉ
ꯇꯥꯕ ꯃꯈꯈꯥꯏ ꯑꯁ
ꯑꯁ ꯑꯩꯗꯤ ꯑꯁ ꯌꯥꯝ ꯍꯔꯥꯎꯋꯦ ꯆꯦꯝꯄꯤꯌꯣ ꯂꯧꯕꯒꯨꯝꯅ ꯇꯧꯋꯦꯕ ꯑꯩ ꯍꯔꯥꯎꯕꯗꯣ
ꯍꯣꯏ
ꯍꯣꯏꯅ ꯆꯤꯡꯇꯤ ꯂꯥꯎꯕꯣꯒ ꯆꯥꯃꯅꯔꯦ ꯑꯩ ꯉꯝꯕꯗꯣ ꯑꯗꯨꯒꯤ ꯍꯔꯥꯎꯃꯟꯗꯅ
ꯑꯁ ꯑꯩꯗꯤ ꯈꯪꯗꯦ ꯑꯩꯅ ꯌꯥꯝꯅ ꯂꯨꯅ ꯈꯜꯂꯒ ꯌꯦꯡꯕꯒꯤ ꯑꯩ ꯏꯆꯦꯁꯨ ꯀꯞꯄꯅꯦꯕ ꯏꯆꯦ ꯑꯩꯈꯣꯏꯅ ꯌꯦꯡꯕꯅꯦꯕꯀꯣ
ꯂꯣꯏꯔꯦ
ꯑꯗ ꯃꯣꯏ ꯂꯣꯏ ꯃꯣꯏ ꯀꯞꯇ꯭ꯔꯣ ꯃꯣꯏꯗꯨꯁꯨ
ꯃꯣꯏ ꯃꯣꯏꯁꯨ ꯀꯥꯞꯄꯦ ꯍꯣꯏ ꯍꯣꯏ ꯍꯣꯏ ꯌꯦꯡꯕꯗ ꯌꯥꯝ ꯅꯨꯡꯁꯤꯌꯦ
ꯍꯣꯏ ꯃꯣꯏ ꯃꯁꯆꯥꯁꯤꯡꯁꯨ ꯑꯩꯈꯣꯏ ꯈꯔ ꯃꯥꯟꯗ꯭ꯔꯥ
ꯍꯣꯏ ꯃꯥꯂꯦ ꯑꯝꯕꯗꯨꯣ ꯑ ꯑꯃꯗꯣ ꯀꯔꯤꯅ ꯀꯅꯥꯅꯣ ꯌꯥꯝ ꯃꯥꯟꯕ ꯑꯃ ꯂꯩꯌꯦꯕ
ꯑꯥ ꯑꯩꯁꯨ ꯑꯁ ꯃꯣꯏꯗꯣ ꯑꯗꯨꯝ ꯍꯧꯕꯗꯤꯗꯒꯤ ꯑꯩꯁꯦ ꯃꯣꯏꯕꯨ ꯑꯗꯨꯝ ꯁꯞꯄꯣꯔꯠ ꯇꯧꯔꯒ ꯑꯗꯨꯝ ꯄꯥ ꯑꯃꯒ ꯂꯥꯛꯄꯗꯣ ꯑꯁ ꯑꯩ ꯏ ꯉꯔꯥꯡꯗꯣ ꯑꯩꯅ ꯋꯥꯈꯜ ꯁꯣꯛꯄꯁꯤꯗꯤꯀꯣ ꯑꯗꯣ ꯑꯩ ꯃꯣꯏ ꯎꯔꯒ ꯑꯁ ꯄꯤꯗꯣ ꯇꯥꯔꯦ ꯑ ꯁꯅꯥ ꯅꯨꯄꯥꯅ ꯀꯞꯄꯁꯦ ꯌꯦꯡꯕ ꯉꯝꯗꯦꯕ ꯍꯥꯏꯗꯤ ꯑꯗ ꯅꯨꯄꯤꯅ ꯀꯞꯄꯗꯤ ꯃꯍꯧ ꯅꯤꯅ ꯑ ꯅꯨꯄꯥꯅ ꯀꯞꯄꯁꯦ ꯄꯥꯛꯇꯤ ꯀꯞ
ꯍꯣꯏ ꯅꯨꯄꯥꯅ ꯀꯛꯄꯁꯤ ꯌꯥꯝ ꯇꯥꯡꯅ
ꯇꯥꯡꯅ ꯊꯣꯛꯄꯤ ꯃꯣꯏ ꯑꯥ ꯃꯣꯏꯗꯤ ꯀꯌꯥꯃꯨꯛ ꯁꯧꯔꯝ ꯎ ꯒꯦꯔꯥ ꯈꯟꯕꯗ ꯑꯩꯁꯨ ꯄꯤ ꯇꯥꯏꯌꯦ ꯑꯩ ꯑꯩꯁꯦ ꯑꯩꯒꯤ ꯄꯤꯗꯤ ꯎ ꯄꯔꯦꯡ ꯄꯔꯦꯡ ꯇꯥꯔꯦ ꯄꯩꯁꯥ ꯑꯗ ꯏꯆꯦꯁꯨ ꯑꯩ ꯌꯦꯡꯉꯛꯄꯗ ꯆꯦꯁꯨ ꯃꯃꯤꯠꯇ ꯄꯤꯗ ꯇꯥꯏꯔ ꯂꯩꯔꯝꯃꯦ
ꯑ
ꯑꯁꯒ ꯔꯥꯡꯒꯤ ꯑꯗꯨꯗꯤ ꯑꯩ ꯌꯥꯝ ꯅꯣꯛꯅꯤꯡ ꯌꯦꯡꯕ ꯌꯥꯝꯅ ꯅꯨꯡꯁꯤꯕ ꯃꯣꯏꯒꯤꯗꯣ
ꯍꯅꯦ ꯏꯅꯥꯎꯄꯤ ꯑꯃꯅꯦ ꯏꯆꯦꯅꯦ ꯑꯩꯈꯣꯏ ꯑꯨꯝ ꯔꯨꯝꯗ ꯌꯦꯡꯗꯕꯤꯗꯣ ꯃꯄꯥꯟꯗ ꯏꯁꯄꯤꯀꯔ ꯃꯆꯥꯗꯣ ꯑꯗꯨ ꯍꯛꯇ ꯊꯥꯔꯒ ꯌꯦꯡꯕꯅꯤꯅꯕ ꯃꯤ ꯑꯇꯩꯗꯤ ꯇꯨꯝꯕ ꯌꯥꯕ꯭ꯔꯥ ꯌꯥꯗꯕ꯭ꯔꯗꯤ ꯈꯪꯗꯦ
ꯅꯣꯏꯅ ꯌꯥꯅꯕ ꯇꯧꯔ ꯂꯣꯏꯔꯦ ꯍꯥꯏꯕꯗꯨꯔꯣ
ꯃꯅꯨꯡꯗ ꯂꯩꯔꯗꯤ ꯅꯦꯠꯋꯥꯛ ꯐꯠꯇꯕꯒꯨꯝꯕ ꯂꯩ ꯍꯥꯏꯕ ꯑꯗꯨ
ꯑ ꯍꯣꯏ ꯉꯁꯤꯁꯨ ꯌꯦꯡꯈꯤꯗꯣꯏ ꯅꯠꯇ꯭ꯔꯣ
ꯃꯁꯤꯁꯤ ꯃꯁꯤꯁꯤꯗꯤ ꯌꯦꯡꯉꯣꯏ ꯂꯩꯇꯩꯗꯤ ꯑ ꯑꯇꯩꯗꯤ ꯌꯥꯝ ꯂꯩ ꯌꯦꯡꯗꯣ ꯃꯥ
ꯑꯁ ꯉꯔꯥꯡꯗꯤ ꯑꯩꯅ ꯀꯞꯄꯗꯣ ꯑꯁ ꯑꯩꯅ ꯑꯗꯨꯝ ꯌꯦꯡꯒ ꯑꯩꯅ ꯑꯁ ꯚꯗꯤꯑꯣꯒ ꯄꯥꯏꯅꯤꯡꯗꯦꯗ ꯀꯥꯏ ꯊꯣꯏ ꯑꯩꯗꯤ ꯀꯩꯅꯣꯗꯉ ꯀꯩꯅꯣ ꯂꯦꯞꯇꯣꯞꯇ ꯌꯦꯡꯉꯤꯅꯦꯕ ꯀꯣ ꯄꯤꯒ ꯀꯤꯕꯤꯒ ꯇꯥꯔꯤꯉꯩꯩꯅ ꯐꯣꯟꯒ ꯄꯥꯏꯕ ꯉꯝꯗꯦꯍꯦ
ꯕꯤꯁꯦꯝ ꯃꯃꯥꯡꯗꯩꯗꯤꯅꯒ ꯀꯞꯄꯗꯣ ꯁꯛ ꯀꯃꯥꯏꯅ ꯇꯧꯒꯦ ꯍꯥꯏꯔꯒ ꯌꯦꯡꯕꯗꯣ
ꯄꯣꯇꯣ ꯀꯥꯞꯄꯤꯅꯤꯅꯦꯍꯦ ꯄꯤꯗꯣ ꯌꯥꯎꯔꯒ
ꯍ
ꯅꯨꯡꯁꯤꯃꯜꯂꯦ ꯃꯣꯏ ꯃꯣꯏꯗꯣ ꯑꯗꯨꯃꯥꯏꯅ ꯇꯧꯋꯦ ꯍꯥꯏꯕ ꯅꯍꯥꯟ ꯅꯍꯥꯟ ꯅꯍꯥꯟꯒꯤꯗꯨꯁꯨ ꯀꯣ ꯃꯣꯏꯗ ꯑꯗꯨꯝ ꯑꯗꯨꯝ ꯉꯝꯗꯦ ꯍꯥꯏꯌꯦꯕ ꯉꯔꯥꯡꯒꯤꯁꯨ ꯂꯣꯏꯔꯝꯗꯥꯏꯗ ꯅꯠꯇ꯭ꯔꯣ ꯑꯁ ꯊꯝꯃꯣꯏ ꯁꯣ ꯍꯥꯏꯗꯤ
ꯃꯣꯏꯅ ꯑꯍꯟꯕ ꯒꯣꯜ ꯆꯟꯕꯗꯣ ꯌꯥꯝ ꯄꯥꯈꯠꯂꯦ ꯍꯥꯏꯕ
ꯃꯣꯏꯅ ꯉꯝꯒꯗꯥ ꯍꯥꯏꯔꯤꯕꯜ ꯑꯁ ꯑꯩꯅ ꯃꯣꯏꯅ ꯉꯝꯃꯗꯤ ꯇꯧꯔꯒ ꯂꯩꯕ
ꯑꯩꯅ ꯄꯣꯛꯈꯩ ꯑꯁ ꯐꯖꯅ ꯐꯝꯃꯒ ꯈ ꯌꯥꯗ꯭ꯔꯦꯅꯦ ꯃꯣꯏꯅ ꯍꯥꯟꯅ ꯒꯣꯜ ꯆꯟꯈꯤꯕꯗꯨ
ꯉꯔꯥꯡꯗꯤꯀꯣ ꯑꯩꯈꯣꯏ ꯏꯆꯦ ꯀꯨꯏꯅꯤꯁꯦ ꯑꯗꯨꯝ ꯕꯣꯜ ꯌꯦꯡꯅꯔꯒ ꯇꯥꯅꯤꯡꯉꯥꯏ ꯍꯥꯏꯅ ꯑꯇꯣꯞꯄ ꯍꯦꯛ ꯂꯩꯌꯦꯕꯀꯣ ꯑꯗꯨꯐꯥꯎꯁꯨ ꯇꯥꯗ꯭ꯔꯕꯅꯦ ꯈꯪꯕ꯭ꯔꯥ ꯍꯥꯏꯕꯗꯤ ꯑꯩꯈꯣꯏ ꯑꯩꯈꯣꯏꯅ ꯑꯩꯈꯣꯏꯅ ꯃꯣꯏꯕꯨ ꯀꯩꯅꯣ ꯄꯣꯠ ꯇꯧꯕꯗꯣ ꯈꯔ ꯁꯣꯜꯂꯦꯕ
ꯑꯥ
ꯅꯣꯏꯅꯗꯤ ꯈꯔ ꯀꯟꯗ꯭ꯔꯥ
ꯅꯣꯏ ꯁꯨꯅꯕꯕꯨꯗꯤ ꯌꯥꯝ ꯂꯛꯇ ꯂꯩꯔꯦ ꯃꯣꯏꯗꯣ ꯉꯝꯕ ꯑꯗꯣ ꯂꯛꯇꯒꯤ ꯉꯝꯕꯅꯦꯕ ꯑꯁ ꯃꯣꯏꯁꯨ ꯐꯖꯅ ꯁꯥꯟꯅꯩꯌꯦ ꯀꯅꯣ ꯄꯥꯁ ꯄꯤꯕ ꯄꯥꯁ ꯄꯤꯕ ꯀꯩ ꯀꯩꯗꯣ ꯐꯖꯅ
ꯑ ꯎ ꯑꯩꯗꯤꯀꯣ ꯈꯁ ꯌꯦꯉꯨꯅꯦ ꯐꯥꯎ ꯁꯤꯃꯛ ꯋꯥꯈꯜ ꯁꯣꯛꯑꯗꯤ ꯃꯣꯏ ꯁꯥꯟꯅꯕ ꯃꯤꯒ ꯃꯣꯏꯒꯤ ꯀꯩꯅꯣ ꯈꯨꯟ ꯑꯣꯏꯔꯣ ꯀꯔꯤ ꯂꯩꯀꯥꯏ ꯑꯣꯏꯔꯣ ꯑꯗꯨꯗꯤ ꯀꯌꯥꯃꯨꯛ ꯁꯔꯝꯒꯅꯤ ꯈꯜꯂꯣ ꯍꯣꯏ ꯑꯁ ꯂꯣꯏꯅ ꯃꯣꯏꯒꯤ ꯃꯤꯁꯤꯡꯁꯨ ꯑꯩꯈꯣꯏ ꯂꯣꯏꯅ ꯃꯥꯟꯕꯒꯤ ꯀ ꯅꯠꯇ꯭ꯔꯥ ꯑꯁ ꯃꯣꯏ ꯃꯣꯏ ꯀꯃꯤꯁꯥꯕ ꯇ ꯅꯨꯡꯁꯤꯕꯅ ꯂꯣꯏꯔꯦ ꯑꯩꯗꯤ
ꯑ
ꯁꯤ ꯍꯥꯏꯗꯤ
ꯅ ꯍꯟꯗꯛ ꯈ꯭ꯔꯤꯁꯃꯥꯁꯀꯤ ꯂꯥꯛꯇꯣꯏꯔꯥ
ꯈ꯭ꯔꯤꯁꯃꯥꯁꯀꯤꯁꯦ ꯈꯪꯗꯦ ꯅꯪꯅ ꯅꯣꯏ ꯈꯨꯜꯂꯣꯝꯗ ꯂꯥꯛꯑꯣ ꯍꯥꯏꯕ ꯅꯠꯇ꯭ꯔꯣ
ꯍꯣꯏꯅꯥꯑꯣꯣ
ꯑꯗꯣ ꯅꯣꯏ
ꯄꯨꯟꯗꯕꯁꯨ ꯀꯨꯏꯔꯦꯕ ꯑꯗꯨꯒꯤ ꯅꯣꯡꯃꯗꯨꯁꯨ ꯄꯨꯟꯒꯦ ꯍꯟꯗꯛ ꯈ꯭ꯔꯤꯁꯃꯥꯁ ꯄꯨꯜꯂ ꯁꯦꯃ
ꯌꯥꯏꯑꯦ ꯑꯩꯈꯣꯏ ꯑꯗꯨꯒ ꯀꯨꯝꯁꯤ ꯂꯣꯏꯕꯒꯤ ꯍꯔꯥꯎ ꯀꯨꯝꯍꯩꯗ ꯑꯩꯈꯣꯏꯔꯣꯝꯗ ꯑꯃꯨꯛ ꯆꯠꯄ
ꯍꯣꯏ ꯑꯦꯏ ꯅ꯭ꯌꯨ ꯏꯔꯗ ꯑꯣꯏꯅ
ꯍꯣꯏ ꯍꯣꯏ ꯑꯗꯨ ꯃꯥꯥꯏ ꯆꯂꯁꯦ
ꯅꯤꯡꯎ ꯏꯔꯗ ꯍꯕ ꯑꯣ
ꯑꯍꯥꯎꯧꯕ ꯑꯣꯏꯔꯁꯨ ꯂꯩꯕ ꯌꯥꯏꯅ ꯑꯩꯈꯣꯏ ꯈꯨꯟꯗ ꯀꯔꯤ ꯇꯧꯕ꯭ꯔꯣ ꯅꯣꯏꯒꯤ ꯂꯣꯝꯗꯕꯨ ꯑꯗꯨꯝ ꯅꯨꯡꯉꯥꯏꯕ꯭ꯔꯣ ꯀꯃꯥꯏꯅ ꯇꯧꯕ꯭ꯔꯣ
ꯑꯗꯨꯝ ꯅꯨꯡꯉꯥꯏꯗꯥꯏ ꯊꯥꯏꯅꯤꯗꯣ ꯌꯥꯅꯣ ꯀꯌꯥꯃꯨꯛ ꯂꯩꯕ꯭ꯔꯅꯦ ꯋꯥꯟ ꯊꯥꯎꯖꯟꯗꯤ
ꯌꯎꯔꯃ ꯑꯣ ꯑꯩꯈꯣꯏ ꯈꯨꯂꯣꯝꯒꯤ ꯃꯤ ꯅꯪ ꯈꯪꯅꯕ ꯀ ꯌꯥꯎꯔꯥ ꯍꯥꯏꯕ
ꯍꯣꯏ ꯌꯥꯎꯋꯦ
ꯑꯣ
ꯑꯃ ꯑ ꯑꯃ ꯑꯅꯤ ꯑꯍꯨꯝ ꯃ
ꯑ ꯑꯩꯁꯨ ꯅꯣꯏ ꯈꯨꯟꯂꯣꯝꯒꯤ ꯅꯣꯏ ꯈꯨꯟꯃꯛꯇꯤ ꯅꯠꯇꯦꯀꯣ
ꯑꯥ
ꯕꯨ ꯅꯣꯏꯒꯤ ꯂꯝꯕꯤ ꯑꯅꯛꯄꯗꯤ ꯈꯪꯅꯕ ꯌꯥꯎꯋꯦ ꯈꯔ
ꯑꯣ ꯑꯩꯈꯣꯏ ꯃꯃꯥꯡꯗ ꯑꯣꯏꯗꯣꯏꯔꯥ ꯑꯩꯈꯣꯏ ꯃꯅꯤꯡꯗ ꯑꯣꯏꯗꯣꯏꯔꯕ
ꯅꯣꯏꯒꯤ ꯅꯣꯏꯒꯤ ꯅꯣꯏ ꯅꯣꯏꯒꯤ ꯅꯣꯏꯒꯤ ꯃꯃꯥꯡ ꯍꯥꯏꯗꯤ ꯑꯦ ꯅꯣꯏꯒꯤ ꯌꯨꯝꯍꯟꯅꯤꯡ ꯍꯥꯏ ꯅꯣꯏ ꯌꯨꯝꯍꯟꯅꯤꯡ ꯍꯥꯏꯇꯥꯔꯦ ꯅꯣꯏ ꯌꯨꯝꯍꯟꯅꯤꯡ
ꯑꯣ
ꯈꯨꯟ ꯃꯆꯥꯅꯦ ꯌꯨꯝꯂꯥꯛꯇꯣ ꯌꯥꯡꯈꯩ ꯁꯨꯕ꯭ꯔꯥ ꯁꯨꯗꯕ꯭ꯔꯥꯗꯤ ꯈꯪꯗꯦꯀꯣ
ꯑꯩꯈꯣꯏ ꯃꯅꯤꯡꯗ ꯑꯩꯈꯣꯏ ꯃꯅꯤꯡꯗ ꯑꯣꯏꯔꯝꯗꯧ ꯃꯥꯜꯂꯦ ꯑꯗꯨꯗꯤ
ꯪ ꯑꯥ ꯑꯣꯏꯔꯝꯅꯤ ꯀꯩꯅꯣ ꯀꯩꯅꯣ ꯇꯧꯕꯅꯦ ꯐꯤꯂꯤꯝꯀ ꯀꯨꯝꯕꯅꯦ ꯃꯣꯏꯗꯣ
ꯐꯤꯂꯝꯒꯨꯝꯝꯁꯦ ꯑꯩꯈꯣꯏ ꯃꯅꯤꯡꯗꯁꯨ ꯐꯤꯂꯝ ꯀꯨꯝꯃꯦꯕ ꯑꯩꯈꯣꯏ ꯃꯃꯥꯡꯗꯁꯨ ꯐꯤꯂꯝ ꯀꯨꯝꯃꯦ ꯑꯗꯨꯒꯤꯅꯤꯕ
ꯑꯩꯅ ꯍꯥꯏꯕꯗꯨꯅꯀꯣ ꯀꯨꯝꯃꯒ ꯀꯣ
ꯎꯝ
ꯇꯕ꯭ꯔꯣ ꯃꯣꯏꯅ ꯈꯔ ꯐꯥꯎꯕ ꯅꯨꯄꯥꯅꯦꯕ ꯈꯔ ꯐꯥꯎꯕ
ꯑꯩꯈꯣꯏ ꯑꯩꯈꯣꯏ ꯃꯃꯥ ꯂꯣꯏꯔꯝꯅꯤ ꯑꯗꯨꯗꯤ
ꯑꯣ ꯑꯗꯨ ꯅꯨꯄꯥꯗꯣ ꯍꯧꯖꯤꯛꯀꯥꯟꯗꯤ ꯃꯥꯁꯨ ꯃꯊꯟꯇ ꯀꯩꯅꯣ ꯑꯣꯏꯈ꯭ꯔꯦ ꯍꯥꯏꯌꯦ ꯃꯥꯒꯤ ꯅꯨꯄꯤꯗꯨꯁꯨ ꯀꯩꯅꯣ ꯇꯧꯔꯦ ꯍꯥꯏꯕ ꯑꯃ
ꯂꯩꯈꯤꯗ꯭ꯔꯕꯣ ꯑꯣ ꯑꯩꯈꯣꯏ ꯃꯃꯥꯡꯗꯅꯦ
ꯑꯣ ꯑꯗꯨ ꯑꯗꯨ ꯈꯨꯟꯗꯒꯤ ꯑꯩ ꯏꯃꯥꯟꯅꯕ ꯃꯔꯤ ꯃꯉꯥ ꯈꯪꯅ
ꯎꯝ ꯑꯩꯁꯨ ꯈꯔ ꯈꯔ ꯈꯪꯉꯦ ꯑꯗꯨ ꯑꯣ ꯈꯨꯟꯗꯣ ꯈꯨꯟꯒꯤ ꯃꯤꯗꯣ
ꯑꯣꯥ
ꯑꯗꯨ ꯈ꯭ꯔꯤꯁꯃꯥꯁꯀꯤꯁꯦ ꯅꯪ ꯗꯦ ꯀꯌꯥꯗ ꯍꯜ ꯂ ꯇꯨꯔ
ꯑꯩꯁꯦ ꯍꯂꯛꯑꯗꯤ ꯑ ꯊꯥ ꯂꯣꯏꯔꯝꯗꯥꯏ ꯇꯔꯤꯛ ꯑꯅꯤ ꯑꯅꯤꯒꯨꯝꯕꯗ ꯂꯥꯛꯀꯅꯤ ꯇꯥꯔꯤꯛ ꯑꯅꯤꯔꯥ ꯑꯍꯨꯝꯔꯥ ꯑꯊꯨꯗ ꯂꯥꯛꯇꯧ ꯃꯥꯜꯂꯦ
ꯑꯗꯨꯗꯤ ꯈꯔ ꯉꯜꯂꯦꯀꯣ ꯆꯞ ꯆꯥꯔꯦ
ꯍꯣꯏ ꯍꯥꯏꯕꯗꯤ ꯑꯩ ꯑꯗꯨꯃꯥꯏꯅ ꯇꯧꯔꯒꯦ ꯐꯥꯔꯁ ꯑꯍꯥꯟꯕꯗ ꯑꯩꯈꯣꯏ ꯈꯨꯟ ꯆꯠꯂꯦꯅ ꯑꯩꯈꯣꯏ ꯈꯨꯗ ꯈꯔ ꯂ ꯆꯥꯏꯊꯔꯒ ꯀꯨꯝꯍꯩ ꯌꯧꯔꯝꯗꯥꯏꯗ ꯅꯣꯏ ꯈꯨꯟꯗ ꯑꯃꯨꯛ ꯂꯥꯛꯄ
ꯌꯥꯏꯗꯁ ꯑꯩ ꯂ ꯄꯨ ꯂꯥꯛꯑꯣꯔꯥ ꯅꯠꯇ꯭ꯔꯒ ꯀꯃꯥꯏꯅ ꯇꯧꯁꯤꯒꯦ ꯄꯨꯟꯅ ꯆꯠꯈ꯭ꯔꯁꯤꯔꯥ
ꯅꯠꯇꯦ ꯅꯪ ꯂꯧꯕ ꯂꯥꯛꯇꯣꯏꯅꯦ ꯂꯥꯛꯇ꯭ꯔꯗꯤ ꯀꯔꯤꯔꯣ ꯅꯪꯁꯨ ꯑꯩꯈꯣꯏ ꯌꯨꯝꯗ ꯑꯃꯒꯨꯝꯕ ꯂꯩꯌꯣꯖꯥꯑꯒ ꯑꯗꯨ ꯃꯇꯨꯡꯗ ꯀꯨꯝꯍꯩꯗ ꯅꯣꯏꯗ ꯑꯃꯨꯛ ꯆꯠꯄ ꯂꯣꯏꯔꯦ ꯅ ꯈꯪꯗꯦꯅꯦ ꯑꯁ ꯈꯨꯟꯁꯦ ꯄꯥꯛ ꯆꯠꯇꯕꯅꯤꯅ ꯆꯠꯄ ꯆꯠꯂꯗꯤ ꯍꯟꯅꯤꯡꯗꯕ ꯑꯃ ꯏꯁꯥꯗ ꯑꯗꯨꯝ ꯂꯩꯌꯦ
ꯑ ꯑꯥ
ꯅꯣꯏꯁꯨ ꯇꯧꯔꯝꯅꯤꯅꯦ
ꯇꯋꯦ
ꯑꯗꯨꯒꯅꯦ
ꯑꯩꯗꯤ ꯒꯥꯔꯤ ꯇꯣꯡꯕ ꯅꯨꯡꯉꯥꯏꯕꯅꯦ
ꯅꯪꯕꯨ ꯒꯥꯔꯤ ꯇꯧꯅꯤꯡꯕ꯭ꯔꯣꯅꯦ
ꯅꯠꯇꯦ ꯇꯣꯡꯕꯗ ꯎ ꯀꯣꯛ ꯉꯥꯎꯕꯒꯨꯝꯕ ꯇꯧꯕꯗꯣ ꯑꯗꯨ ꯇꯧꯒꯜꯂꯦꯕ ꯑꯗꯨ ꯑꯗꯨ
ꯀꯣꯛ ꯉꯥꯎꯒꯟꯕꯕꯁꯤꯦ ꯑꯩꯒꯤ ꯑꯩꯒꯤ ꯁꯕꯖꯦꯛꯅꯦ ꯍꯥꯏꯁꯤꯔꯥ ꯑꯩꯒꯤ ꯌꯥꯝ ꯅꯥ ꯍꯩꯅꯕꯤꯅꯦꯕ ꯍꯦꯛ ꯇꯣꯡꯕ ꯍꯧꯔꯕ ꯀꯣꯛꯇꯣ ꯃꯔꯦꯡ ꯃꯔꯦꯡ ꯀꯥꯔꯅꯤ
ꯕꯦꯔꯤꯦꯇꯣꯝꯗ ꯎꯏꯕꯁꯨ ꯌꯥꯗꯦ ꯑꯩꯗꯤ
ꯑꯁ ꯑꯩꯁꯨꯅꯦ ꯌꯥꯝ ꯋꯥꯏꯑꯦ
ꯑꯁꯦꯡꯕ ꯑꯁ ꯏꯆꯤꯟ ꯏꯅꯥꯎꯕꯨꯗꯤ ꯆꯞ ꯃꯥꯟꯅꯔꯦꯅꯦ
ꯍꯣꯏ ꯃꯅꯥ ꯔꯦꯁ ꯏꯆꯅꯤꯅꯥꯎꯁꯨ ꯏꯆꯅꯤꯅꯥꯎꯅꯤꯅ
ꯍꯣꯏ ꯃꯥꯡꯕ ꯌꯥꯗꯦꯕ
ꯍ ꯏ ꯃꯔꯤꯅꯦ ꯍꯥꯏꯕꯗꯨꯣ ꯑꯗꯨ ꯏꯅꯦ ꯏ ꯃꯔꯤꯨ ꯄꯪꯇ ꯇꯠꯄ ꯌꯥꯕ꯭ꯔ ꯭ꯔꯣ ꯑꯩꯈꯣꯏ ꯔꯣꯝꯅꯤꯀꯣ ꯑꯩꯈꯣꯏꯒꯤ ꯏ ꯃꯔꯤꯗꯣ ꯌꯥꯝꯅ ꯂꯩꯇꯦ ꯌꯨꯝꯂꯥꯛ ꯑꯩꯈꯣꯏꯒꯤ ꯃꯔꯤ ꯑꯩꯈꯣꯏꯒꯤ ꯁꯥꯒꯥꯏ
ꯎꯝ ꯅꯪ ꯅꯪꯒꯤ ꯁꯒꯥꯏ ꯅꯠꯇꯥꯏ ꯍꯣꯏ ꯁꯒꯥꯏ ꯁꯒꯩ ꯁꯒꯩ ꯁꯒꯩꯗꯤ ꯇꯣꯡꯉꯥꯜꯂꯦ ꯌꯨꯝꯅꯥꯛꯇꯤ ꯆꯞ ꯃꯥꯟꯅꯩꯌꯦ ꯁꯒꯩ ꯍꯥꯏꯔꯤꯦ ꯎ
ꯑꯣ ꯑꯣ ꯑꯣ ꯑꯩꯈꯣꯏꯅꯤꯗꯣ ꯑꯩꯈꯣꯏ ꯈꯨꯟ ꯑꯗꯣ ꯑꯩꯒꯤ ꯀꯩꯅꯣꯗꯣ ꯌꯥꯝꯗꯦꯕ ꯌꯨꯝꯂꯥꯛ ꯇꯔꯥ ꯐ ꯇꯔꯥꯐꯥꯎ ꯁꯨꯔꯝꯃꯣꯌꯦꯦ
ꯅꯝ ꯄꯔꯇꯤ ꯑꯗ ꯂꯩ
ꯑꯩꯅ ꯑꯍꯨꯝ ꯁꯨꯕꯗ ꯂꯩꯌꯦꯕ
ꯄꯥꯔꯠ ꯑꯍꯨꯝ ꯁꯨꯕꯗ ꯑꯗꯨꯗꯤ ꯃꯊꯛꯇ ꯑꯣꯏꯔꯕꯅꯤꯅꯦ ꯕꯖꯔ ꯃꯅꯥ ꯕꯖꯥꯔ ꯃꯅꯥ ꯑꯣꯏꯕ꯭ꯔꯥ
ꯑꯥ ꯍ ꯀꯩꯅꯣ ꯑ ꯑꯍꯥꯟꯕꯗꯣ ꯃꯉꯥꯅꯤꯅ ꯈ꯭ꯋꯥꯏꯗꯒꯤ ꯆꯥꯎꯕ ꯈꯨꯟꯗꯣ ꯑꯩꯈꯣꯏ ꯈꯨꯟꯅꯦꯕ ꯑꯍꯨꯝ ꯇꯥꯕꯗꯣ
ꯑꯣ ꯍꯣꯏ ꯅꯪ ꯄꯥꯛ ꯃꯉꯥ ꯐꯥꯎ ꯁꯨꯕ꯭ꯔꯅꯦ ꯁꯨꯕ꯭ꯔꯅꯦ
ꯇꯋꯦ ꯑꯗꯨꯣ ꯅꯣꯏꯔꯣꯝꯗ ꯅꯣꯏ ꯌꯔꯣꯝꯗꯤ ꯗꯥꯏꯔꯦꯛ ꯂꯥꯞꯄ ꯀꯥꯟꯗ ꯈꯨꯟ ꯍꯥꯟꯅ ꯎꯕꯗꯣ ꯑꯗꯨꯅ ꯃꯉꯥꯅꯦꯕ ꯑꯗꯨ ꯃꯈꯥ ꯊꯧꯗꯜꯂꯒ ꯑꯗꯨꯅ ꯑꯍꯨꯝꯅꯦꯕ ꯃꯌꯥꯏꯒꯤꯗꯣ ꯑꯗꯨ ꯃꯈꯥ ꯊꯧꯁꯤꯜꯂꯒ ꯑꯗꯨꯅ ꯃꯔꯤ ꯀꯣ ꯑꯗꯨꯒ ꯑꯍꯨꯝꯒꯤ ꯃꯊꯛꯇ ꯀꯥꯔꯒꯅ ꯑꯅꯤ ꯀꯣ
ꯌꯥ ꯇ ꯍꯥꯏꯖ꯭ꯔꯦ
ꯇꯥꯔꯕꯣ ꯑꯗꯨꯝ ꯄꯔꯦꯡ ꯄꯔꯦꯡ ꯂꯩꯔꯛꯏꯅꯦꯕ ꯑꯅꯤ ꯃꯊꯛ ꯛꯇ ꯀꯥꯔꯒꯅ ꯑꯃ ꯍ ꯅꯣꯡꯃ ꯀꯣꯏꯔꯨꯁꯦ ꯑꯩꯈꯣꯏ ꯈꯨꯟꯁꯨ ꯀꯣꯏꯐꯝꯗꯤ ꯑꯗꯨꯝ ꯂꯩꯌꯦ
ꯐꯖ ꯐꯖꯕ ꯂꯩꯕ꯭ꯔꯥ
ꯑꯗꯨꯝ ꯍꯣꯏ ꯑꯩꯈꯣꯏ ꯑꯗꯨꯝ ꯐꯖꯕ ꯂꯩ ꯍꯥꯏꯕꯗꯤ ꯅꯣꯏꯁꯨ ꯆꯠꯇ꯭ꯔꯤꯕꯅꯤ ꯑꯩꯁꯨ ꯑꯃꯨꯔꯛ ꯑꯅꯤꯔꯛ ꯈ ꯆꯠꯄꯗ ꯉꯥꯏꯔꯤꯦꯕꯀꯣ ꯑꯗꯨ ꯃꯊꯛ ꯍꯣꯏ ꯑꯗꯨ ꯐꯖꯕꯗꯣ ꯃꯊꯛ ꯂꯩꯀꯥꯏꯗꯣ ꯑ ꯑꯃꯒꯤ ꯑꯃ ꯑꯣꯏꯕ ꯈꯨꯟꯗꯣ ꯑꯗꯨꯗꯤ ꯑꯩ